ꯍꯜꯂꯣ ꯇꯥꯏꯌꯦꯀꯣ ꯇꯥꯕ꯭ꯔꯥ ꯇꯥꯏꯌꯦ ꯇꯥꯏ ꯇꯥꯕ꯭ꯔꯥ ꯌꯥꯝ ꯍꯧꯅ ꯇꯥꯏ
ꯕꯣꯔꯥ
ꯑꯗꯨ ꯅꯪꯒꯤ ꯈꯣꯟꯖꯦꯜ ꯑꯃꯨꯛ ꯑꯃꯨꯛ ꯇꯥꯕ꯭ꯔꯥ ꯅꯪꯒꯤ ꯈꯣꯟꯖꯦꯜꯗꯣ ꯑ ꯑꯃꯨꯛꯀ‌ ꯍꯜꯂꯛꯑꯦ
ꯅꯪ ꯑꯦꯔꯄꯤꯁ ꯍꯥꯞꯄ꯭ꯔꯥ
ꯋꯥ ꯉꯥꯡꯉꯣ ꯍꯧꯖꯤꯛ ꯇꯥꯕ꯭ꯔꯥ ꯌꯦꯡꯉꯣ
ꯇꯥꯕ꯭ꯔꯣ
ꯎꯝ ꯅꯪ ꯉꯔꯥꯡ ꯏꯌꯔꯃꯤꯁ ꯍꯥꯞꯄ꯭ꯔꯥ ꯍꯥꯞꯇꯦꯍꯦ ꯑꯩ ꯍꯧꯖꯤꯛꯇꯤ
ꯑꯃꯨꯛꯀ ꯍꯥꯞꯄꯦꯑꯦ
ꯑꯃꯨꯛꯀ ꯍꯜꯂꯛꯑꯦ ꯍꯧꯖꯤꯛꯁꯨ ꯈꯪꯗꯦꯅꯦ ꯑꯗꯨꯗꯤ ꯇꯥꯕ꯭ꯔꯥ
ꯇꯥꯌꯦ ꯑꯃꯨꯛꯀ ꯍꯜꯂꯛꯑꯦ ꯎꯝ
ꯎꯝ ꯈꯪꯗ꯭ꯔꯦ ꯑꯩ ꯄꯨꯔꯥ ꯂꯣꯅꯦ ꯕꯣꯂ꯭ꯌꯨꯝꯁꯨ ꯊꯝꯕ
ꯅꯪꯒꯤ ꯐꯣꯟꯗꯣ
ꯗꯣ ꯄꯦꯔꯁꯤꯇꯃꯣꯜ ꯄꯤꯖꯑꯣ ꯅꯪꯒꯤ ꯐꯣꯟꯅꯅꯦ ꯑꯩꯒꯤ ꯐꯣꯟ ꯅꯠꯇꯦ
ꯅꯪꯒꯤ ꯐꯣꯟꯅꯅꯦ
ꯀꯩ ꯏꯟꯖꯥꯡ ꯆꯥꯔꯦ ꯉꯁꯤꯗꯤ
ꯉꯁꯤ ꯌꯦꯟ ꯗꯦꯝ
ꯌꯦꯟ ꯅꯠꯇꯕ ꯌꯦꯟꯗꯦꯝ
ꯌꯦꯟꯗꯦꯟ ꯎꯝ
ꯍꯥ ꯅꯠꯇꯦꯅꯦ ꯃꯅꯤꯄꯨꯔꯤ ꯐꯤꯂꯝ ꯑꯃꯥꯗ ꯏꯃꯥ ꯀꯩꯀꯩ ꯏꯟꯖꯥꯡꯂꯣ ꯍꯥꯏꯔꯒ ꯌꯦꯟ ꯍꯥꯏꯔꯒ ꯗꯦꯝ ꯑꯃꯨꯛ ꯍꯥꯏꯕꯗꯣ
ꯌꯦꯟ ꯍꯥꯏꯕ ꯃꯇꯝꯗꯗꯤ ꯅꯨꯡꯉꯥꯏ ꯗꯨꯒ ꯎꯝ ꯃꯥ ꯑꯩꯗꯤ ꯍꯋꯥꯏ ꯆꯥꯏꯌꯦ
ꯌꯥꯝ ꯐꯖꯔꯝꯃꯅꯤ ꯅꯥ
ꯑꯝꯃꯅꯤ ꯅꯣꯏ ꯍꯋꯥꯏ ꯆꯥꯔꯗꯤ
ꯑꯩ ꯑꯃꯨꯛ ꯉꯥꯎꯗꯧꯔꯦꯀꯣ ꯅꯪ
ꯀꯣ ꯅꯪ ꯅꯪꯁꯨ ꯆꯥꯎꯅ
ꯏꯁ ꯅꯪꯅ ꯊꯣꯡꯕꯤꯗ꯭ꯔꯒ ꯀꯃꯥꯏ ꯆꯥꯗꯣꯏꯕ
ꯑꯩꯗꯤ ꯈꯤꯔꯦ ꯆꯥꯅꯤꯡꯗ꯭ꯔꯦ
ꯉꯝꯃꯗꯤ ꯆꯥꯒꯦ
ꯊꯣꯡꯕꯤꯌꯣ ꯅꯣꯡꯃꯗꯤ ꯆꯥꯒꯦ ꯊꯣꯡꯕ ꯍꯩꯇꯦꯍꯦ ꯅꯪ ꯆꯥꯅꯤꯡꯉꯗꯤ ꯅꯊꯟꯇ ꯊꯣꯡꯉꯨꯅ
ꯏꯁ ꯅꯪꯅ ꯊꯣꯡꯕꯤꯔꯗꯤ
ꯊꯣꯡꯕꯤꯔꯗꯤ ꯆꯥꯅꯤꯡꯉꯤ ꯆꯥꯒꯦ ꯇꯧꯕ ꯑꯗꯣ ꯉꯁꯤ ꯃꯦꯠꯁ ꯌꯦꯡꯒꯦꯔꯣ ꯅꯪ
ꯍꯥꯥ
ꯉꯁꯤꯁꯨ ꯐꯨꯠꯕꯣꯜ ꯌꯦꯡꯒꯦꯔꯣ ꯂꯩꯕ꯭ꯔꯥ ꯉꯁꯤꯁꯦ ꯄꯨꯡ ꯚꯥꯥꯔꯣꯃꯈꯥꯏꯗ ꯂꯩꯌꯦ ꯍꯥꯏꯌꯦ
ꯑꯁ ꯌꯦꯡꯒꯅꯤ ꯗꯨꯗꯤ
ꯑꯩꯍꯥ ꯀꯔꯤꯒꯤꯔꯥ ꯅꯪꯁꯦ ꯇꯨꯝꯃ ꯐꯖꯥꯗꯤꯁꯦ ꯅꯃꯪꯗ ꯅꯃꯪꯗ ꯎꯕ꯭ꯔꯥ ꯑꯩꯕꯣ
ꯍꯣꯏ ꯎꯕꯦ
ꯎꯔꯝꯒꯅꯤ
ꯁꯦꯡꯕꯅꯦ ꯏꯁ ꯀꯔꯤꯒꯤꯔꯕ ꯅꯪꯁꯦ ꯑꯗꯨꯝ ꯐꯖꯔꯤꯁꯦ ꯀꯔꯤ ꯁꯧꯒ꯭ꯔꯤ ꯆꯥꯕꯒꯤꯔꯣ ꯍꯋꯥꯏ ꯆꯥꯕꯒꯤꯅꯤ
ꯕꯒꯤꯅꯦ ꯍꯥꯏꯕ ꯎꯝ ꯑꯗꯨ ꯉꯁꯤꯗꯤ ꯀꯥꯏ ꯆꯠꯂꯦ ꯅꯪ
ꯍꯥꯥ ꯍꯜꯂꯣ ꯇꯥꯕ꯭ꯔꯣ ꯍꯜꯂꯣ
ꯇꯥꯕ꯭ꯔꯥ
ꯇꯥꯥꯏ ꯇꯥꯏ ꯀꯔꯤꯒꯤꯔꯥ ꯇꯥꯗꯕ ꯅꯪꯗꯤ ꯉꯁꯤ ꯅꯨꯃꯤꯠ ꯆꯨꯞꯄ ꯃꯅꯨꯡꯗ ꯂꯩꯔꯝꯒꯅꯤꯀꯣ
ꯀꯣ
ꯎꯝ ꯎꯝ ꯅꯪꯗꯤ ꯅꯪꯗꯤ ꯂꯩꯁꯥꯕꯤꯅꯤ ꯑꯗꯨ ꯅꯪꯗꯤ
ꯑꯗꯨꯝ ꯅꯪ ꯍꯤꯔꯣꯒꯗꯤ ꯐꯖꯅ ꯀꯣꯏꯕ ꯆꯠꯂꯝꯒꯅꯤ
ꯈꯪꯉꯦ ꯀꯔꯤꯔꯥ ꯅꯪꯒꯤ ꯅꯦꯋꯥꯛ ꯌꯥꯗꯕ꯭ꯔꯥ
ꯌꯥꯏꯌꯦ
ꯑꯩ ꯍꯥꯏꯕꯗꯤ ꯁꯨꯛꯇꯥ ꯇꯥꯗꯦ
ꯑꯗꯨꯗꯤ ꯅꯪ ꯋꯥꯈꯜ ꯃꯨꯟꯗꯥ ꯇꯧꯔ ꯂꯩꯕꯒꯤ
ꯅꯪꯗꯣ
ꯎꯝ
ꯇꯥꯕ꯭ꯔꯥ
ꯍꯥꯏ ꯎꯝ ꯍꯥꯏꯔꯣ ꯑꯩꯗꯣ
ꯑꯩꯗꯣ ꯉꯁꯤ ꯀꯥꯏ ꯆꯠꯄ꯭ꯔꯥ
ꯂꯧ ꯆꯠꯂꯒ ꯂꯩꯌꯦ ꯍꯥꯏꯕ
ꯂꯧ ꯍꯩ ꯆꯠꯄ ꯍꯩꯕ꯭ꯔꯥꯅꯦ
ꯏꯁ ꯂꯧ ꯆꯠꯄ ꯍꯥꯏꯕ꯭ꯔꯥꯅꯦ ꯑꯩ ꯂꯧꯁꯤꯕꯨ
ꯎꯝ
ꯅꯪꯗꯤ ꯍꯩꯔꯝꯃꯣꯏꯅꯦ ꯂꯧ ꯆꯠꯄ
ꯑꯣꯏꯔꯝꯒꯅꯤ
ꯂꯧ ꯂꯤꯡꯕ ꯍꯩꯕ꯭ꯔꯥ ꯅꯪ ꯅꯣꯏꯗꯤ ꯐꯪ ꯂꯧ ꯂꯤꯡꯕ ꯐꯪꯗꯒꯅꯤ ꯂꯧꯁꯨ ꯆꯠꯄ ꯐꯪꯗꯕꯅꯤꯅ ꯍꯩꯔꯣꯏꯅꯦ
ꯍꯣꯏ ꯍꯩꯇꯦ
ꯈꯪꯉꯦꯕ
ꯕꯥ
ꯅꯪ ꯁꯨ ꯂꯩꯔꯗꯤ
ꯅꯪꯁꯨ ꯂꯩꯔꯗꯤ ꯀꯌꯥꯃꯨꯛ ꯁꯨꯕ꯭ꯔꯥ ꯑꯁ ꯌꯥꯝꯗꯦ ꯈꯤꯇꯪꯅꯦ ꯍꯣꯏ
ꯏꯁ ꯇꯦꯟ ꯀꯦ
ꯑꯦꯠꯅꯦ ꯑꯦꯠ ꯂꯣ ꯑꯦꯠ ꯍꯥꯏꯕ ꯀꯗꯥꯏꯗꯒꯤ ꯇꯦꯟꯔꯥ
ꯑꯦꯁ ꯑꯣꯖꯁꯨ ꯇꯧꯕꯔꯥ ꯅꯪ
ꯑꯣꯖꯥ ꯇꯧꯗꯦꯍꯦ ꯉꯝꯗꯦ ꯑꯣꯖꯥ ꯌꯥꯝ ꯋꯥꯏ ꯑꯩꯅ ꯉꯝꯗꯦ ꯍꯥꯏꯕꯒꯤꯅꯦ
ꯑꯣꯀꯦ ꯈꯔꯗꯤ ꯇꯧꯕ ꯌꯥꯗꯔꯣ
ꯌꯥꯗꯦ ꯔꯦꯁ ꯇꯧꯕ ꯃꯇꯝ ꯂꯩꯔꯔꯣꯏ
ꯎꯝ
ꯑꯩꯗꯤ ꯅꯥꯁꯨ ꯅꯥꯢꯕ ꯑꯗꯨꯒꯤ
ꯎꯝ ꯅꯪ ꯁ꯭ꯇꯨꯗꯦꯟꯅ ꯅꯪꯕꯨ ꯀꯣꯏꯔꯝꯒꯅꯤ ꯈꯪꯉꯤ ꯅꯪ ꯁ꯭ꯇꯨꯗꯦꯟꯅ
ꯀꯣꯢꯗꯤꯌꯦ
ꯏꯁ ꯅꯣꯏ ꯑꯗꯨ ꯅꯪꯒꯤꯔꯣ ꯅꯣꯏ ꯅꯣꯏ ꯈꯨꯟꯗꯒꯤꯔꯣ
ꯑꯥ
ꯅꯪ ꯍꯦꯔꯣꯗꯤ ꯅꯣꯏ ꯈꯨꯜꯗꯒꯤꯔꯣ ꯅꯣꯏ ꯈꯨꯟꯗꯒꯤꯔꯣ
ꯆꯠꯊꯍꯩꯒꯤꯔ ꯀꯅꯥꯅ ꯁ꯭ꯇꯨꯗꯦꯟꯕꯨ ꯑꯣꯖꯥꯅ ꯀꯣꯏꯗꯣꯏꯅꯣ ꯑꯣꯏꯗꯕ ꯑꯣꯖꯥꯁꯤꯡ ꯅꯦ ꯑꯗꯨꯗꯤ
ꯏꯁ ꯑꯗꯨꯝ ꯀꯣꯏꯅꯔꯒ ꯂꯩꯔꯁꯤꯗꯤ ꯑꯗꯣ ꯅꯪ ꯍꯦꯔꯣꯗꯤ ꯅꯣꯢ ꯈꯨꯟꯗꯒꯤꯔꯣ ꯍꯥꯏꯕ
ꯍꯥꯏꯕ ꯑꯩꯈꯣꯏ ꯍꯦꯔꯣꯗꯤ ꯁꯥꯎꯠ ꯀꯣꯔꯤꯌꯥꯗꯒꯤꯅꯦ
ꯎꯝ ꯌꯥꯝ ꯍꯩꯀꯣ ꯃꯤ ꯃꯆꯥꯁꯦ ꯁꯥꯎꯠ ꯀꯣꯔꯤꯌꯥ ꯍꯥꯢꯔꯒ ꯈꯪꯉꯦꯅꯦ ꯎꯝ
ꯑꯥꯍꯪ ꯅꯣꯢ ꯏꯃꯨꯡꯗꯤ ꯃꯤ ꯀꯌꯥꯔꯣ ꯎꯝ ꯃꯉꯥ
ꯅꯆꯤꯟ ꯅꯅꯥꯎ ꯑꯍꯨꯝ ꯈꯇꯪ
ꯎꯝ
ꯌꯥꯝꯗꯦꯀꯣ
ꯎꯝ
ꯑꯃꯨꯛ ꯑꯃꯨꯛ ꯄꯣꯛꯑꯥꯔꯣꯏꯗ꯭ꯔꯣ
ꯗ꯭ꯔꯣ ꯄꯣꯛꯑꯥꯔꯣꯢꯍꯦ
ꯏꯁ ꯀꯔꯤꯒꯤꯔꯥ
ꯌꯥ ꯌꯥꯝ ꯌꯥꯝꯗꯤ ꯅꯪ ꯊꯥꯛꯄꯤꯒꯦ ꯍꯥꯏꯔꯣ
ꯍꯣꯏ ꯂꯥꯛꯑꯣꯌꯦ
ꯍꯣꯎ ꯏꯕꯥꯟꯅꯤ ꯊꯛꯃꯤꯟꯅꯔꯁꯤꯅꯦ ꯑꯩ ꯏꯁꯥ ꯏꯊꯟꯗ ꯐꯥꯎ ꯊꯥꯛꯄ ꯉꯝꯗꯕ ꯀꯥꯥꯟꯁꯤꯗ ꯅꯪ ꯑꯍꯥꯟꯂꯣ ꯃꯌꯥꯏꯂꯣ ꯑꯍꯟ ꯑꯇꯣꯝꯕꯤꯔꯣ
ꯁꯦꯁ ꯌꯥꯝ ꯐꯩꯌꯦꯀꯣ ꯃꯤ ꯃꯆꯥꯗꯤ ꯑꯍꯟ ꯑꯣꯏꯕꯅꯤꯅ ꯀꯔꯤ ꯇꯧꯔꯅꯤ
ꯑꯗꯨꯅꯦ ꯇꯧꯔꯝꯃꯅꯤꯀꯣ ꯇꯧꯗꯦꯍꯦ ꯀꯗꯥꯢꯗꯒꯤ
ꯏꯁ ꯅꯪ ꯑꯈꯣꯏꯒ ꯅꯛꯅ
ꯅꯛꯅꯕ꯭ꯔꯥ ꯍꯥ
ꯑꯩꯈꯣꯏ ꯅꯛꯅ
ꯅꯛꯅꯕ꯭ꯔꯥ ꯍꯥꯏꯕ ꯅꯪꯗꯤ ꯀꯥꯏꯗ
ꯑꯥ ꯆꯦꯞ ꯕꯖꯥꯔ ꯃꯅꯥꯛ
ꯅꯥꯛꯇꯒꯤ ꯅꯠꯇꯦ
ꯅꯪꯅ ꯕꯖꯥꯔꯗꯒꯤ ꯅꯣꯏꯈꯣꯟ ꯌꯧꯗꯣꯏꯁꯦ ꯒꯥꯔꯤ ꯄꯨꯡ ꯀꯌꯥꯃꯨꯛ ꯊꯧꯕ꯭ꯔꯥ
ꯄꯨꯡ ꯑꯍꯨꯝ
ꯄꯨꯡ ꯑꯍꯨꯝ
ꯎꯝ
ꯑꯗꯨꯗꯤ ꯑꯣ ꯈꯪꯈ꯭ꯔꯦ ꯈꯪꯈ꯭ꯔꯦ
ꯒꯥꯔꯤ ꯃꯆꯥ ꯑꯣꯏꯔꯗꯤ ꯄꯨꯡ ꯑꯅꯤ ꯃꯈꯥꯏ
ꯎꯝ ꯈꯪꯈ꯭ꯔꯦ ꯈꯪ
ꯁ꯭ꯄꯤꯠꯇ ꯊꯧꯔꯗꯤ ꯄꯨꯡ ꯑꯅꯤ
ꯁ꯭ꯄꯤꯠ ꯁ꯭ꯄꯤꯠꯇ ꯊꯧꯔꯗꯤ ꯁꯔꯒ ꯑꯇꯤꯌꯥ
ꯎꯍꯨꯝ
ꯈꯣꯢꯅ
ꯑꯥ
ꯏꯅꯥꯠ
ꯏꯅꯠ ꯇ ꯊꯧꯋꯦ
ꯄ꯭ꯔꯥꯗꯩ ꯒꯥꯔꯤ ꯑꯢꯔꯗꯤ ꯒꯥꯔꯤ ꯃꯆꯥ ꯑꯣꯏꯔꯗꯤ ꯈꯥꯝꯗꯕꯤꯗ ꯊꯧꯔꯗꯤ ꯃꯤꯅꯤꯠ ꯀꯨꯟ ꯊꯧꯋꯦ ꯃꯤꯅꯤꯠ ꯀꯨꯟꯒ ꯃꯤꯅꯤꯠ ꯀꯨꯟꯒ ꯃꯤꯅꯠ ꯀꯨꯟꯁꯨ ꯊꯧꯋꯦ ꯃꯤꯅꯠ ꯀꯨꯟ ꯃꯉꯥꯁꯨ ꯊꯧꯋꯦ ꯃꯤꯅꯤꯠ ꯌꯥꯡ ꯀꯨꯟꯊ꯭ꯔꯥ ꯊꯧꯕꯁꯨ ꯌꯥꯎꯋꯦ ꯐꯣꯔ ꯃꯤꯅꯤꯠ ꯅꯤꯐꯨ ꯊꯧꯕꯁꯨ ꯌꯥꯎꯋꯦ
ꯍꯣꯢ
ꯅꯤꯐꯨ ꯊꯧꯕꯗꯨꯅ ꯄꯦꯁꯦꯟꯖꯔ ꯑꯣꯏꯔꯅꯤ ꯍꯣꯢ ꯍꯧꯖꯤꯛꯀꯥꯟꯗꯤ ꯅꯤꯐꯨ ꯊꯧꯗ꯭ꯔꯦꯗ ꯄꯨꯡꯈꯥꯏꯃꯨꯛ ꯄꯦꯁꯦꯟꯖꯔ ꯑꯣꯏꯔꯦ ꯑꯗꯨꯁꯨ ꯐꯨꯨꯜ ꯐꯨꯨꯜ ꯑꯣꯏꯔꯀꯥꯟꯗ ꯆꯠꯄꯒꯤꯀꯣ ꯅꯣꯢ ꯄꯥꯁ ꯇꯣꯡꯕ꯭ꯔꯥ ꯅꯣꯢꯗꯣ
ꯅꯣꯢꯗꯣ ꯇꯣꯡꯗꯦ
ꯏꯁ ꯕꯁꯇꯨ ꯇꯣꯡꯅꯤꯡꯉꯤꯅꯦ
ꯉꯤꯅꯦ ꯑꯁ ꯇꯜꯂꯦ ꯌꯦꯡꯁꯨ ꯌꯦꯡꯅꯤꯡꯗꯦ
ꯑꯁ ꯑꯩꯗꯤ ꯕꯁ ꯇꯣꯡꯅꯤꯡꯉꯦ ꯂꯝꯁꯥꯡ ꯆꯠꯄꯗꯣ ꯑꯩ ꯆꯠꯅꯤꯡꯉꯤꯅꯦ ꯏꯌꯥꯔꯄꯤꯁ ꯍꯥꯞꯄꯒꯥ ꯏꯁꯩ ꯇꯥꯔꯒ ꯆꯠꯄꯗꯣ ꯅꯨꯡꯉꯥꯢꯔꯅꯤ ꯑꯗꯨ ꯅꯣꯡꯃ ꯆꯠꯃꯤꯟꯅꯁꯤꯔꯣ ꯅꯥꯐꯟ ꯍꯥ
ꯑꯗꯨꯗꯦ ꯑꯣꯅꯤꯡꯉꯦ
ꯀꯩꯗꯧꯒꯅꯤ ꯏꯁ ꯑꯗꯨꯗꯤ ꯅꯪ ꯒꯥꯔꯤ ꯃꯆ
ꯒꯔꯤ ꯃꯆꯥꯗ ꯈꯛꯇꯪ ꯆꯠꯄ꯭ꯔꯥ ꯎꯝꯍꯨꯝ
ꯑꯈꯣꯏ ꯅꯣꯡꯃ ꯆꯠꯃꯤꯟꯅꯁꯤ
ꯃꯤꯅꯁꯤꯅꯥ ꯅꯪꯒꯗꯤ ꯆꯠꯅꯤꯡꯗꯦꯍꯦ
ꯀꯩꯗꯧꯕꯒꯤ
ꯌꯥꯔꯣꯢꯗ꯭ꯔꯣ ꯎꯝ ꯑꯈꯣꯢ ꯇ ꯇꯥꯊꯤꯕꯅꯤꯅ ꯑꯃꯨꯛꯀ ꯏꯀꯥꯢꯕ ꯃꯥꯂꯦꯅ ꯌꯨꯝ ꯍꯟꯕ
ꯑꯣ ꯅꯌꯥꯝꯕꯅꯦ
ꯃꯅꯦ ꯍꯥꯢꯖꯜꯂꯣ ꯀꯔꯤꯒꯤꯅꯣ ꯍꯥꯢꯖꯤꯟꯕ ꯍꯩꯇꯦ ꯑꯩ
ꯍꯩꯌꯣ ꯍꯩꯌꯣ
ꯍꯩꯌꯣ ꯀꯣ ꯍꯥꯢꯌꯨꯀꯣ
ꯑꯥ ꯀꯥ ꯑꯁꯤꯔꯣꯟꯗ
ꯇ ꯑꯋꯥꯡꯂꯣꯝꯗ ꯃꯝꯁꯤꯂꯥꯛꯂꯦꯍꯦ ꯀꯔꯤꯒꯤꯔꯥ ꯊꯩꯌꯦ ꯅꯣꯡ ꯆꯣꯡꯅꯤ ꯍꯥꯏꯔꯝꯅꯦ
ꯅꯨꯡꯁꯥꯥꯁꯨ ꯂꯩꯇꯔꯦ
ꯇꯥꯕ꯭ꯔꯣ ꯇꯥꯢ ꯍꯥꯢꯕ
ꯅꯪꯗꯤ ꯅꯨꯡꯊꯤꯟꯗ
ꯅꯨꯡꯊꯤꯟꯗ ꯀꯔꯤ ꯀꯔꯤ ꯇꯧꯔꯒ ꯂꯩꯕꯅꯣ ꯀꯩꯁꯨ ꯇꯧꯗꯦꯗ
ꯏꯁ ꯀꯣꯏꯕ ꯂꯥꯛꯑꯣꯅ ꯑꯩꯈꯣꯏꯔꯣꯝꯗ
ꯎꯝ
ꯎꯪꯗꯤ ꯍꯥꯏꯌꯦ ꯂꯥꯛꯇꯤ ꯂꯥꯛ ꯂꯥꯛꯇꯤ ꯂꯥꯛꯑꯣꯏꯗꯕꯀꯣ ꯎꯡ ꯗꯤ ꯍꯥꯏꯌꯦ ꯅꯣꯡꯃ ꯀꯣꯏꯕ ꯆꯠꯂꯨꯁꯦ
ꯇꯧꯁꯤꯔꯣ ꯌꯥꯏꯌꯦ ꯅꯣꯏꯗꯤ
ꯏꯁ ꯌꯥꯏꯌꯦ
ꯑꯦ ꯍꯥꯏꯌꯦ ꯅꯪ ꯍꯦꯔꯣꯅ ꯁꯥꯎ ꯈꯪꯉꯗꯤ ꯐꯖꯅ ꯆꯩꯒꯗꯕ ꯃꯥꯜꯂꯦ ꯅꯪ ꯎꯝ
ꯀꯣ
ꯃꯡꯂꯥ ꯑꯥ
ꯍꯨꯝ ꯍꯨꯝ ꯃꯡꯗ
ꯗꯥ ꯈꯡꯍꯜ ꯂꯣꯏꯗ꯭ꯔꯣ
ꯅꯪꯗꯤ ꯅꯣꯏꯗꯤ ꯅꯨꯄꯤ ꯀꯌꯥꯔꯣ ꯅꯨꯄꯥ ꯀꯌꯥꯔꯣ